ꯅꯨꯡꯉꯥꯏꯔꯤ ꯄꯣ
ꯅꯨꯡꯉꯥꯏꯔꯤꯌꯦ
ꯎꯝ ꯀꯃꯥꯏ ꯀꯃꯥꯏ ꯂꯦꯜꯂꯤꯒꯦ
ꯑꯁ ꯀꯣꯏꯗ ꯍꯣꯅꯤ ꯇꯣꯝꯃꯤꯗ
ꯑꯣ ꯍꯧꯖꯤꯛꯁꯦ ꯀꯔꯝꯕ ꯀꯔꯕꯥꯔ ꯇꯧꯕꯅ ꯄꯩꯁꯥ ꯄꯥꯏꯗꯣꯏ ꯃꯥꯟꯒꯦ
ꯌꯨꯝ ꯅꯪ ꯍꯥꯏꯅꯤꯡꯉꯤꯁꯦ ꯕꯤꯖꯤꯨꯅꯦꯁ ꯍꯥꯏꯕꯅꯤꯅꯦ
ꯑꯥ ꯕꯤꯖꯤꯅꯦꯁ
ꯕꯤꯖꯤꯅꯦꯁꯁꯦ ꯀꯔꯤꯝ ꯂꯩꯇꯦ ꯕꯤꯖꯤꯅꯦꯁꯁꯦ ꯇꯧꯕ ꯌꯥꯕ ꯊꯕꯛ ꯃꯌꯥꯝ ꯂꯩꯈ꯭ꯔꯦ ꯊꯕꯛꯁꯦ ꯁꯨꯕ ꯇꯟꯗ꯭ꯔꯒꯗꯤꯀꯣ ꯊꯕꯛꯁꯦ ꯃꯌꯥꯝ ꯂꯩ ꯀꯩ ꯂꯩ ꯍꯥꯏꯕ ꯃꯇꯝꯗ ꯐꯥꯝ ꯇꯧꯕ ꯌꯥꯏ ꯍꯧꯖꯤꯛ ꯑꯩꯈꯣꯏꯒꯤ ꯗ꯭ꯔꯥꯒꯣꯟ ꯐ꯭ꯔꯨꯏꯠ ꯀꯤ ꯐꯥꯔꯝ ꯇꯧꯕ ꯌꯥꯏ ꯎꯁꯛꯀꯤ ꯐꯥꯔꯝ ꯇꯧꯕ ꯌꯥꯏ ꯉꯥꯒꯤ ꯐꯥꯝ ꯇꯧꯕ ꯌꯥꯏ ꯆꯦꯡꯒꯨꯝ ꯒꯤ ꯐꯥꯝ ꯇꯧꯕ ꯌꯥꯏ ꯅꯪꯅ ꯀꯔꯝꯕ ꯇꯧꯅꯤꯡꯉꯤ ꯁꯤ ꯃꯇꯥꯡꯁꯤꯗ ꯍꯪꯃꯛꯑꯣ
ꯑꯗꯣ ꯑꯗꯨ ꯤ ꯄꯩꯁꯥ ꯂꯩꯕ ꯃꯤꯒꯤꯅꯤꯗꯅ ꯑꯩꯈꯣꯏ ꯄꯩꯁꯥ ꯌꯥꯝ ꯄꯥꯏꯖꯗꯕ ꯇꯦꯛ ꯇꯧꯕ ꯃꯤꯁꯦ ꯁꯤꯒꯤ ꯋꯥꯥꯟꯗ
ꯄꯩꯁꯥ ꯄꯥꯏꯗꯕ ꯃꯤꯒꯤ ꯍꯥꯏꯔꯒꯗꯤ ꯆꯦꯡꯒꯨꯝ ꯊꯥꯕ ꯌꯥꯏꯀꯣ ꯆꯦꯡꯒꯨꯝ ꯍꯥꯏꯕꯁꯤ ꯅꯪꯅ ꯂꯧꯕꯨꯛꯇꯒꯤ
ꯃꯥꯒꯤ ꯐꯧ ꯂꯣꯛꯄ ꯂꯣꯏꯈ꯭ꯔꯕ ꯃꯇꯨꯡꯗ ꯃꯥꯒꯤ ꯆꯔꯨꯁꯦ ꯃꯁꯤ ꯂꯧꯈꯠꯂꯨꯔꯒ ꯅꯥꯛ ꯆꯦꯡꯒꯨꯝꯁꯦ ꯁꯤꯗꯤ ꯄꯩꯁꯥ ꯇꯤꯡꯉꯔꯣꯏꯗꯅ ꯃꯁꯥꯒꯤ ꯈꯔ ꯍꯣꯠꯅꯖꯃꯅ ꯋꯥꯕꯗꯨꯅꯦꯅꯦꯕ ꯑꯗ ꯄꯩꯁꯥ ꯁꯨꯃꯥꯏꯅ ꯇꯧꯔꯒ ꯂꯧꯈꯠꯂꯨꯔꯕ ꯃꯇꯨꯡꯗ ꯅꯪꯅ
ꯆꯒꯨꯝ ꯆꯔꯨꯁꯦ ꯀꯛꯑꯒ ꯆꯦꯡꯒꯨꯝ ꯊꯥꯕ ꯃꯇꯝꯗ ꯃꯁꯤ ꯄꯩꯁꯥ ꯌꯥꯝ ꯆꯪꯉ ꯆꯦꯡꯒꯨꯝ ꯃꯔꯨꯒꯤ ꯅꯪꯒꯤ ꯌꯥꯝꯗ꯭ꯔꯕꯗ ꯍꯥꯏꯗꯤ ꯅꯪꯅ ꯄꯨꯊꯣꯛꯇꯣꯔꯤꯕ ꯀꯦꯄꯤꯇꯦꯜ ꯑꯗꯣ ꯌꯥꯝꯅ ꯏꯟꯚꯦꯁ ꯇꯧꯕ ꯃꯇꯝꯗ ꯄꯩꯁꯥ ꯌꯥꯝ ꯆꯪꯗꯅ ꯀꯔꯕꯥꯔꯁ ꯇꯧꯕ ꯌꯥꯒꯅꯦꯕ
ꯎꯝ ꯑꯣ ꯆꯦꯡꯒꯨꯝꯒꯤ ꯇꯧꯕꯁꯤꯅ ꯈ꯭ꯋꯥꯏꯗꯒꯤ ꯀꯥꯟꯅꯔꯅꯤꯅꯦ ꯑꯗꯨꯗꯤ
ꯄꯩꯁꯥ ꯂꯩꯇꯕ ꯃꯤꯒꯤ ꯑꯣꯏꯔꯒꯗꯤ ꯃꯁꯤ ꯌꯥꯝꯅ ꯀꯥꯟꯅꯔꯦ ꯆꯦꯡꯒꯣꯡꯒꯤꯁꯦ
ꯎ ꯃꯁꯤ
ꯒꯤ ꯀꯩ ꯍꯥꯏꯅꯤ ꯆꯦꯡꯒꯨꯝꯁꯦ ꯀꯩꯗꯩ ꯑꯣꯂꯛꯏꯁꯦ ꯑꯣꯝ ꯈꯪꯕꯤꯕ꯭ꯔꯥ
ꯆꯦꯡꯒꯨꯝꯁꯦ ꯐꯧꯗꯒꯤꯅꯦ
ꯑꯗꯨꯗ ꯂꯥꯜꯂꯤ ꯑꯔꯥꯟꯕ ꯄꯥꯎꯈꯨꯝꯅꯤ
ꯀꯦꯃꯤꯀꯦꯜ ꯇꯩꯁꯜꯂꯒ ꯑꯣꯟꯕ ꯅꯠꯇꯕ ꯀꯃ ꯅꯠꯇꯦ ꯒꯍꯨꯗꯒꯤ
ꯅꯠꯇꯦ ꯅꯠꯇꯦ ꯃꯗꯨꯁꯨ ꯂꯥꯛꯅꯤꯅꯤ
ꯇꯕ
ꯌꯦ ꯆꯦꯡꯒꯨꯝꯁꯦ ꯐꯪꯒꯁꯇꯒꯤ ꯑꯣꯜꯂꯤ ꯑꯗꯨꯅ ꯃꯥꯁꯦ ꯐꯪꯒꯁꯇꯒꯤ ꯑꯣꯟꯕꯅꯤꯅ ꯐꯪꯒꯁ ꯌꯥꯝ ꯁꯨꯅ ꯑꯣꯟꯕ ꯉꯝꯕ ꯄꯣꯠꯁꯦ ꯀꯅꯥꯅꯣ ꯌꯦꯡꯉꯛꯄ ꯃꯇꯝꯗ ꯑꯩꯈꯣꯏꯒꯤ ꯐꯧꯒꯨꯝꯕ
ꯑꯝ
ꯁꯤꯒꯨꯝꯕꯁꯤꯅ ꯑꯩꯈꯣꯏꯒꯤ ꯀꯩ ꯍꯥꯏ ꯃꯣꯏꯁꯦ ꯐꯪꯒꯁ ꯌꯥꯝ ꯊꯨꯅ ꯀꯥꯀꯅꯤ ꯑꯗꯨꯅ ꯐꯪꯒꯁꯁꯦ ꯀꯥꯍꯜꯂꯕ ꯃꯇꯨꯡꯗ ꯐꯪꯒꯁꯁꯤꯗꯒꯤ ꯁꯦꯟꯒꯨꯝꯁꯦ ꯑꯣꯜꯂꯛꯀꯗꯧꯕꯅꯤ ꯑꯗꯨꯅ ꯀꯨꯒ ꯁꯥꯟꯅ ꯈ꯭ꯋꯥꯏꯗꯒꯤ ꯃꯔꯨꯅꯤ ꯁꯤꯗꯤ ꯆꯦꯡꯒꯨꯝ ꯃꯔꯨ ꯍꯥꯏꯁꯦ ꯑꯇꯩ ꯑꯃ ꯅꯠꯇꯦ ꯐꯪꯒꯁꯇꯨꯗꯤ
ꯍꯧꯖꯤꯛꯁꯦ ꯆꯦꯡꯒꯨꯝ ꯊꯥꯔꯒ ꯑꯊꯥꯕ ꯌꯣꯟꯕꯁꯦ ꯈꯨꯠꯁꯦꯝꯒꯤꯁꯦ ꯁꯤ ꯀꯦꯖꯤꯗ ꯀꯌꯥꯃꯨꯛꯇꯤ ꯄꯤꯔꯤ ꯁꯨꯝ ꯄ꯭ꯔꯣꯐꯤꯠꯇꯣ ꯌꯦꯡꯒꯦ ꯇꯧꯕꯅꯦꯕ ꯑꯥ
ꯀꯩꯅꯣꯅꯤ ꯍꯧꯖꯤꯛꯁꯦ ꯆꯦꯡꯒꯨꯝꯁꯦ ꯊꯥꯕꯒꯤꯁꯦ ꯃꯥꯔꯀꯦꯠꯀꯤ ꯃꯥꯔꯖꯤꯟꯁꯦ ꯅꯣꯡꯃꯒꯤ ꯐꯤ ꯍꯥꯏꯕꯗꯤ ꯃꯥꯔꯖꯤꯟꯁꯦ ꯑꯀꯛꯅꯕ ꯂꯩꯇꯦꯀꯣ
ꯎꯝ
ꯅꯣꯡꯃꯅ ꯈ꯭ꯋꯥꯡ ꯋꯥꯡꯒꯅꯤ ꯅꯣꯡꯃꯅ ꯈꯥꯡꯅꯦꯝ ꯅꯦꯝꯒꯅꯤ ꯑꯗꯨ ꯃꯦꯛꯁꯤꯃꯝ ꯅꯪ ꯀꯤꯂꯣꯗ ꯂꯨꯄꯥ ꯆꯅꯤ ꯍꯥꯏꯕꯁꯤꯗꯤ ꯑꯗꯨꯝ ꯆꯪꯈꯨꯝ ꯀꯤꯂꯣꯗ ꯆꯅꯤ ꯍꯥꯏꯕꯁꯤꯗꯤ ꯑꯗꯨꯝ ꯃꯥꯔꯀꯦꯠ ꯍꯦꯛꯇ ꯑꯗꯨꯝ ꯐꯪꯕꯗ ꯇꯥꯞ ꯂꯥꯛꯀ꯭ꯔꯗꯕ ꯄꯣꯠꯅꯦ
ꯎꯝ
ꯑꯗꯨꯅ ꯃꯁꯤ ꯌꯥꯝꯅ ꯐꯕꯅꯤꯀꯣ ꯑꯩꯒꯤ ꯃꯣꯠꯇꯗꯤ ꯆꯦꯡꯒꯨꯝꯁꯤꯅ ꯈ꯭ꯋꯥꯏꯗꯒꯤ ꯐꯔꯦꯅ ꯄꯩꯁꯥ ꯂꯩꯇꯦ ꯄꯩꯁꯥ ꯈꯔ ꯂꯩꯖꯔꯒꯗꯤ
ꯑꯩꯒꯤ ꯋꯥꯈꯜꯗꯗꯤꯀꯣ ꯆꯦꯡꯒꯨꯝꯗꯤꯃ ꯂꯩꯔꯦꯀꯣ ꯇꯧꯕ ꯌꯥꯕꯁꯤ ꯑꯗꯣ ꯁꯥ ꯃꯔꯣꯏꯁꯦ ꯎꯃꯨ ꯐꯗꯤꯒꯣꯝꯁꯦ ꯁꯤ ꯌꯥꯏꯌꯦ ꯈꯜꯂꯦ ꯃꯁꯤꯁꯨ ꯄꯩꯁꯥ ꯌꯥꯝ ꯐꯪꯉꯦꯕ ꯀꯣ
ꯑꯗꯨ ꯑꯩꯗꯤ ꯑꯗꯨꯒꯤ ꯃꯇꯥꯡꯗ
ꯁꯤ ꯁꯥ ꯎ ꯃꯔꯣꯏꯁꯤ ꯎ ꯐꯗꯤꯒꯣꯝꯒꯤ ꯡꯈꯩꯕꯤꯀꯣ ꯍ ꯉꯧꯇꯥꯗ ꯃꯁꯤꯁꯤꯅ ꯐꯩꯗꯣꯝ ꯑꯃ ꯍꯦꯟꯅ ꯍꯨꯜꯂꯦꯕ ꯃꯌꯥꯝ ꯊꯣꯛꯇꯣꯏꯅꯦ ꯎ ꯐꯗꯤꯒꯣꯝꯁꯦ ꯃꯄꯨꯟ ꯀꯨꯟꯊ꯭ꯔꯥꯗ ꯂꯨꯄꯥ ꯆꯥꯝꯃꯅꯦꯕ ꯀꯛꯑ ꯀꯛꯑꯒ ꯁꯨꯝ ꯆꯣꯡꯗꯣꯏꯅꯦꯕ ꯃꯥꯗꯤ ꯅ ꯄꯩꯁꯥꯁꯦ ꯌꯥꯝ ꯐꯪꯉꯦꯕ ꯑꯃꯨꯔꯛ ꯊꯥꯈꯤꯕꯁꯤꯅ ꯑꯗꯨꯗ ꯀꯛꯑꯒ ꯌꯣꯟꯈꯤꯕꯗꯒꯤ ꯂꯦꯝꯍꯧꯕꯁꯦ ꯁꯤꯁꯤꯅ ꯑꯃꯨꯛ ꯃꯔꯨꯁꯦ ꯑꯃꯨꯛ ꯂꯣꯛꯇꯣꯏꯅꯦꯕ ꯃꯊꯪꯒꯤ ꯑꯃꯨꯛ ꯍꯨꯟꯗꯣꯏꯅꯦꯕ
ꯎꯝ
ꯁꯤꯅꯤꯗꯣ ꯈꯪꯗꯦꯗꯣ ꯑꯇꯣꯞꯄ ꯈꯔ ꯍꯥꯏꯔꯛꯣ
ꯍꯣꯏ ꯑꯗꯨꯒꯨꯝꯕ ꯑꯗꯨꯅ ꯏꯁ ꯃꯣꯜ ꯇꯥꯝꯁꯨ ꯑꯣꯐ ꯕꯤꯖꯤꯅꯦꯁꯇ ꯀꯧꯈ꯭ꯔꯦꯀꯣ ꯍꯥꯏꯗꯤ ꯃꯥꯁꯦ ꯕꯤꯖꯤꯅꯦꯁꯇ ꯃꯈꯜ ꯃꯌꯥꯝ ꯂꯩ ꯗꯦꯂꯤ ꯏꯟꯀꯝ ꯍꯥꯏꯕ ꯑꯃ ꯗꯦ ꯇꯨ ꯗꯦ ꯂꯥꯏꯐꯀꯤ ꯏꯟꯀꯝ ꯍꯥꯏꯕ ꯑꯃ ꯃꯜꯂꯤ ꯏꯟꯀꯝ ꯍꯥꯏꯕ ꯑꯃ ꯑꯦꯅꯨꯋꯦꯜ ꯏꯟꯀꯝ ꯍꯥꯏꯕ ꯑꯃ ꯃꯁꯤ ꯃꯌꯥꯝꯁꯦ ꯅꯪ ꯑꯦꯅꯨꯋꯦꯜ ꯏꯟꯀꯝ ꯍꯥꯏꯔꯒꯗꯤ ꯅꯪ ꯑꯣꯛ ꯂꯣꯏꯕ ꯁꯟ ꯂꯣꯏꯕ ꯑꯗꯒꯤ ꯅꯪ ꯀꯔꯤ ꯍꯥꯏꯅꯤꯗꯤ ꯄꯤꯒ꯭ꯔꯤ ꯐꯥꯝ ꯂꯩꯔꯤꯕ ꯃꯣꯏꯁꯦ ꯑꯦꯟꯋꯦꯜ ꯏꯟꯀꯝꯅꯦꯕ ꯃꯁꯤꯗ ꯅꯪꯅ ꯊꯥꯒꯤ ꯐꯪꯉꯛꯄ ꯅꯪ ꯅꯨꯡꯇꯤꯒꯤ ꯆꯥꯗꯕ ꯊꯛꯇꯕ ꯌꯥꯔꯣꯏ ꯑꯗꯨꯅ ꯄꯩꯁꯥꯁꯦ ꯅꯪ ꯅꯨꯡꯇꯤꯒꯤ ꯐꯪꯕ ꯉꯝꯃꯣꯏꯕ ꯑꯗꯨꯅ ꯃꯁꯤꯒꯨꯝꯕꯁꯤꯒꯤ ꯗꯒꯤ ꯍꯦꯟꯕ ꯈꯔ ꯇꯧꯒꯗꯕꯅꯦꯕ ꯑꯇꯣꯞꯄꯀꯣ
ꯍꯣꯇꯦꯜꯒꯨꯝꯕ ꯐꯝꯁꯤꯔꯅ ꯈꯜꯂ ꯁꯤꯗꯤ ꯀꯥꯟꯅ ꯅꯨꯡꯇꯤꯒꯤ ꯊꯣꯛꯑꯅꯤ ꯁꯤꯗꯤ
ꯎꯝ ꯍꯣꯏ ꯍꯣꯇꯦꯜ ꯐꯝꯃꯁꯨꯗꯤ ꯑꯗꯨꯅ ꯗꯦꯜꯂꯤ ꯏꯟꯀꯝꯅꯤꯗꯅ
ꯗꯦꯜꯂꯤ ꯏꯟꯀꯝꯗꯨ ꯈꯔ ꯑꯩꯈꯣꯏꯅ ꯍꯥꯏꯗꯤ ꯄꯣꯠꯇꯣ ꯍꯨꯝꯖꯤꯜꯂꯒ ꯃꯣꯏꯒꯤ ꯂꯣꯛꯇ꯭ꯔꯤꯉꯩꯒꯤ ꯃꯔꯛꯁꯦ ꯁꯤꯁꯤꯗ ꯑꯌꯨꯛ ꯑꯌꯨꯛꯁꯦ
ꯎꯝ ꯎꯝ
ꯇꯟꯒꯨꯝꯕ ꯌꯣꯟꯕ ꯌꯥꯏ ꯍꯧꯖꯤꯛꯇꯤ ꯇꯟꯁꯦ ꯇꯥꯡꯉꯦꯕ ꯑꯃꯗ ꯇꯔꯥ ꯄꯤꯔꯛꯑꯦꯕ
ꯇꯟꯖ
ꯎꯝ
ꯀꯝꯕꯇꯟ ꯑꯣꯏꯗꯣꯏꯅꯣ
ꯌꯥꯝꯒꯤ ꯇꯟꯟꯅ ꯌꯥꯝ ꯈꯤꯇꯟ ꯍꯧꯖꯤꯛꯇꯤ ꯁꯤꯖꯟ ꯂꯧꯕꯒꯤ ꯁꯤꯖꯟ ꯃꯇꯝꯅꯤꯅꯅꯦ ꯂꯧ ꯀꯨꯝꯕꯒꯤ ꯀꯩꯒꯤ ꯇꯟꯁꯦ ꯌꯥꯝ ꯁꯤꯠꯂꯦꯕ ꯍꯣꯇꯦꯜꯒꯨꯝꯕ ꯑꯃꯁꯝꯨ ꯐꯝꯖꯔꯒꯅ ꯈꯜꯂꯤ
ꯌꯥꯏ ꯌꯥꯏ ꯌꯥꯏ ꯌꯥꯏ ꯃꯗꯨꯁꯨ ꯇꯧꯕ ꯌꯥꯕ ꯊꯕꯛꯅꯤ ꯁꯦꯟ ꯇꯥꯟꯕꯕꯁꯤꯗ ꯑꯩꯈꯣꯏꯒꯤ ꯆꯤꯜꯍꯥꯎꯒꯤ ꯊꯤꯗ꯭ꯔꯒꯗꯤ ꯁꯤ ꯇꯥꯅꯤꯡꯉꯥꯏ ꯇꯥꯅꯤꯡꯉꯥꯏ ꯉꯥꯛꯇꯅꯤ ꯀꯩꯅꯣꯅꯦ
ꯎꯝ
ꯄꯥꯟꯕꯥꯟꯕ ꯂꯣꯏꯅ ꯌꯥꯏ ꯌꯥꯗꯕ ꯂꯩꯇꯦ ꯂꯣꯏꯅ ꯌꯥꯏ
ꯇꯥꯟꯗꯤ ꯇꯥꯅꯤꯡꯕ ꯑꯗꯨꯅ ꯌꯥꯗꯕ ꯑꯃꯅ ꯂꯩꯕꯀꯣ
ꯑꯗ ꯁꯦꯟꯕꯨ ꯄꯥꯏꯔꯗꯤ ꯂꯣꯏꯅ ꯋꯥꯈꯟ ꯊꯣꯛꯏ ꯃꯤꯑꯣꯏꯕꯁꯦ ꯁꯦꯟ ꯄꯥꯏꯗꯕꯁꯤꯅ ꯋꯥꯈꯜ ꯍꯟꯊꯣꯛꯍꯟꯗꯦ ꯍꯥꯏꯕꯗꯤ ꯑꯩꯈꯣꯏ ꯃꯤꯑꯣꯏꯕꯁꯦ ꯑꯩ ꯀꯩꯗꯣꯧꯝ ꯍꯥꯏꯒ ꯅꯪꯅ ꯕꯤꯖꯤꯅꯦꯁꯇꯣ ꯑꯗꯨꯒꯤ ꯃꯃꯥꯡꯗ ꯃꯤꯑꯣꯏꯕꯒꯤ ꯃꯥꯏꯟꯁꯦ ꯑꯩꯈꯣꯏ ꯃꯤꯑꯣꯏꯕꯒꯤ ꯋꯥꯈꯜ ꯍꯥꯏꯕꯁꯦ ꯃꯁꯤ
ꯃꯁꯤꯅ ꯃꯤꯑꯣꯏꯕꯁꯤꯒꯤ ꯅꯣꯡꯃꯁꯤꯒꯤ ꯄꯨꯔꯥ ꯅꯣꯡꯃꯁꯤꯒꯤ ꯃꯨꯠꯁꯦ ꯅꯪꯅ ꯅꯣꯡꯃꯁꯤ ꯑꯗꯒꯤ ꯀꯔꯤ ꯊꯕꯛ ꯇꯧꯒꯅꯤ ꯀꯃꯥꯏꯅ ꯇꯧꯒꯅꯤ ꯑꯁꯤ ꯅꯪꯒꯤ ꯋꯥꯈꯜꯒꯤ ꯃꯈꯥ ꯌꯥꯝ ꯄꯣꯜꯂꯦꯕ ꯅꯪꯒꯤ ꯋꯥꯈꯜꯁꯤꯅꯕꯨ ꯅꯨꯡꯉꯥꯏꯇ꯭ꯔꯕ ꯅꯪꯒꯤ ꯋꯥꯈꯜꯁꯤꯅꯕꯨ ꯁꯣꯟꯊꯔꯕ ꯅꯪꯒꯤ ꯋꯥꯈꯜꯁꯤꯅꯕꯨ ꯏꯁꯇ꯭ꯔꯣꯡ ꯑꯣꯏꯕ ꯉꯝꯗ꯭ꯔꯕ ꯃꯗꯨ ꯑꯗꯩ ꯊꯧꯅꯥ ꯂꯩꯕ ꯉꯝꯗ꯭ꯔꯒꯗꯤ ꯅꯪꯁꯦ ꯋꯥꯈꯜ ꯁꯣꯟꯊꯔꯒꯗꯤ ꯅꯪ ꯅꯨꯃꯤꯠꯇꯨꯃꯛ ꯀꯔꯤꯝ ꯇꯧꯕ ꯉꯝꯃꯣꯏꯕ ꯁꯨꯃꯥꯏꯅ ꯇꯧꯗꯅ ꯅꯪꯅ ꯅꯨꯡꯇꯤꯒꯤ ꯅꯪꯒꯤ ꯋꯥꯈꯜꯁꯦ ꯁꯣꯟꯊꯔꯒꯗꯤ ꯅꯪ ꯅꯨꯡꯇꯤꯒꯤ ꯅꯪ ꯊꯕꯛ ꯑꯐꯕ ꯑꯝꯇ ꯄꯥꯏꯈꯠꯄ ꯉꯝꯃꯣꯏꯕ ꯑꯗꯨꯅ ꯃꯤꯑꯣꯏꯕꯒꯤ ꯋꯥꯈꯜꯁꯦ ꯌꯥꯝꯅ ꯀꯟꯕ ꯍꯥꯏꯗꯤ ꯌꯥꯝꯅ ꯀꯩ ꯍꯥꯏꯅꯤ ꯏꯁꯇ꯭ꯔꯣꯡ ꯃꯥꯏꯟꯗꯦꯠ ꯑꯣꯏꯕ ꯑꯃ ꯆꯪꯉꯦꯕ ꯅꯪꯒꯤ ꯋꯥꯈꯜꯂꯣꯟꯁꯦ ꯅꯁꯥꯅ ꯅꯁꯥꯕꯨ ꯃꯣꯇꯤꯚꯦꯠ ꯄꯤꯖꯔꯒ ꯅꯁꯥꯅ ꯅꯁꯥꯕꯨ ꯊꯧꯅꯥ ꯍꯥꯞꯄ ꯉꯝꯕ ꯅꯪꯒꯤ
ꯍꯛꯆꯥꯡ ꯍꯥꯏꯕꯁꯦ ꯍꯛꯆꯥꯡ ꯀꯌꯥ ꯈꯨꯗꯤꯡꯃꯛꯁꯦ ꯕ꯭ꯔꯦꯟꯗ ꯂꯣꯏ ꯀꯃꯥꯟ ꯇꯧꯕꯅꯦ ꯅꯪꯒꯤ ꯕ꯭ꯔꯦꯟꯁꯤꯅ ꯅꯪꯒꯤ ꯋꯥꯈꯜꯁꯤꯅꯕꯨ ꯅꯨꯡꯉꯥꯏꯇ꯭ꯔꯒꯗꯤ ꯅꯪꯒꯤ ꯍꯛꯆꯥꯡ ꯀꯕ ꯅꯨꯡꯉꯥꯏꯐꯝ ꯑꯃꯇ ꯌꯥꯎꯔꯣꯏꯕ ꯅꯪ ꯆꯥꯔꯒꯁꯨ ꯃꯆꯤ ꯑꯣꯏꯔꯣꯏ ꯑꯗꯣ ꯍꯥꯏꯕꯗꯤ ꯍꯦꯞꯄꯤ ꯍꯣꯔꯃꯣꯟ ꯍꯥꯏꯕꯁꯦ ꯊꯥꯗꯣꯛꯇꯕ ꯁꯨꯡꯌꯥ ꯌꯥꯗꯦꯕ ꯃꯤꯑꯣꯏꯕꯗ ꯑꯩꯅ ꯍꯥꯏꯖꯦ ꯒ꯭ꯌꯥꯟ ꯇꯥꯏꯀꯣ
ꯇꯥꯏꯌꯦ ꯋꯥꯈꯟꯗꯤ ꯅꯨꯡꯉꯥꯏꯇꯦ ꯋꯥꯈꯟꯗꯤ ꯅꯨꯡꯉꯥꯏ-ꯊꯤꯅ ꯅꯨꯡꯉꯥꯏꯕꯝꯅꯦ ꯑꯩꯅ ꯊꯤꯔꯛꯏꯁꯦ ꯄꯩꯁꯥꯁꯨ ꯊꯣꯛꯅꯤꯡꯕ
ꯋꯥꯈꯜꯁꯦ ꯅꯨꯡꯉꯥꯏꯒꯅꯤ ꯄꯩꯁꯥꯁꯨ ꯊꯣꯛꯂꯛꯀꯅꯤ ꯋꯥꯈꯜ ꯅꯨꯡꯉꯥꯏꯅꯤꯉꯥꯏꯒꯤꯗꯃꯛꯇ ꯏꯁꯥꯅ ꯏꯁꯥꯁꯦ ꯊꯕꯛ ꯄꯤꯖꯔꯒ ꯏꯁꯥꯁꯦ ꯃꯇꯝ ꯆꯨꯞꯄꯗ ꯏꯁꯥꯥꯁꯦ ꯕꯤꯖꯤꯗ ꯂꯩꯍꯟꯕ ꯑꯇꯣꯞꯄ ꯅꯦꯒꯦꯇꯤꯞ ꯊꯥꯎꯠ ꯑꯝꯇ ꯈꯜꯍꯟꯗꯕ ꯅ ꯍꯥꯏꯕꯗꯤ ꯅꯪꯅ ꯅꯁꯥꯁꯦ ꯑꯇꯣꯞꯄ ꯋꯥꯈꯜ ꯑꯃꯇ ꯈꯜꯍꯟꯗꯕ ꯥꯕ ꯍꯥꯏꯔꯗꯤ ꯑꯩꯈꯣꯏ ꯃꯩꯇꯩꯂꯣꯟꯗ ꯍꯥꯏꯔꯒ ꯁꯥ ꯁꯥꯟ ꯇꯤ ꯂꯩꯅ ꯅꯪꯒꯤ ꯎ ꯂꯥꯡ ꯐꯥꯡ ꯈꯟꯗꯅ ꯋꯥꯈꯟꯕꯨ ꯄꯣꯊꯥꯅ ꯂꯩꯕ ꯉꯝꯕ ꯅꯪꯒꯤ ꯋꯥ ꯈꯟꯕ ꯅꯁꯥꯅ ꯑꯋꯥꯡꯕ ꯊꯥꯛꯇ ꯄꯨꯈꯠꯇꯨꯅ ꯅꯁꯥꯁꯦ ꯌꯥꯝꯅ ꯀꯩ ꯍꯥꯏꯅꯤ ꯅꯪ ꯅꯁꯥꯅ ꯅꯁꯥꯁꯦ ꯊꯥꯖꯖꯕ ꯅꯁꯥꯒꯤ ꯄꯨꯛꯅꯤꯡꯕꯨ ꯐꯥꯊꯖꯕ ꯉꯝꯕ ꯃꯤ ꯑꯃ ꯑꯣꯏꯔꯕ ꯅꯪ ꯂꯣꯏꯅ ꯅꯪ ꯅꯨꯡꯉꯥꯏꯔꯛꯀꯅꯦꯕ ꯑꯗꯨ ꯅꯪ ꯅꯁꯥꯁꯤꯗ ꯅꯪꯅ ꯅꯁꯥꯁꯦ ꯅꯪ ꯅꯁꯥꯅ ꯅꯁꯥꯕꯨ ꯅꯪ ꯁꯦꯟꯅꯖꯕ ꯉꯝꯖꯗ꯭ꯔꯕ ꯅꯪꯒꯤ ꯋꯥꯈꯟꯕꯨ ꯋꯥꯔꯛꯆꯕ ꯉꯝꯖꯗ꯭ꯔꯕ ꯋꯥ ꯈꯟꯁꯤꯅ ꯄꯡꯈꯟꯅ ꯈꯟꯖꯜꯂꯕ ꯅꯪ ꯀꯩꯗꯧꯔꯨꯅꯤ ꯑꯗꯨꯗꯤ ꯅꯪ ꯑꯗꯨꯗꯤ ꯅꯪ ꯋꯥꯈꯜ ꯄꯤꯛꯁꯜꯂꯛꯑꯅꯤ ꯋꯥꯈꯜ ꯄꯤꯛꯁꯜꯂꯛ ꯑꯒꯗꯤ ꯑꯦ ꯃꯤꯅ ꯀꯩ ꯍꯥꯏꯒꯤꯒꯗ꯭ꯔꯥ ꯑꯩꯅ ꯇꯧꯏꯁꯤꯕꯨ ꯁꯣꯏꯔꯕ ꯑꯩꯁꯤꯕꯨ ꯂꯥꯜꯂꯕ꯭ꯔꯥ ꯑꯩꯁꯤꯕꯨ ꯐꯠꯇ꯭ꯔꯕ꯭ꯔꯥ ꯁꯤꯒꯨꯝꯕ ꯋꯥꯈꯜ ꯃꯌꯥꯝꯁꯦ ꯅꯪꯁꯦ ꯋꯥꯒꯅꯦꯕ
ꯑꯗꯨꯝ ꯈꯜꯂꯤꯁꯦ ꯃꯇꯝ ꯄꯨꯝꯕꯗ
ꯁꯤ ꯁꯤ ꯌꯥꯗꯦꯕ ꯁꯤ ꯌꯥꯗꯦꯕ ꯁꯤ ꯍꯦꯛ ꯀꯨꯞꯇ ꯅꯪ ꯅꯁꯥꯁꯦ ꯅꯪꯅ ꯑꯗꯨ ꯈꯜꯂꯤꯗꯣ ꯅꯪ ꯃꯇꯝꯁꯦ ꯐ꯭ꯔꯤꯗ ꯂꯩꯕꯩꯅꯦꯕ ꯅꯪ ꯃꯇꯝꯁꯦ ꯐ꯭ꯔꯤ ꯁꯤꯗ ꯂꯩꯇꯕꯤꯗ ꯅꯪ ꯅꯁꯥꯅ ꯅꯁꯥꯁꯦ ꯃꯇꯝ ꯄꯤꯖꯔꯒ ꯅꯪ ꯅꯁꯥꯅ ꯅꯁꯥꯁꯦ ꯀꯩꯒꯨꯝ ꯕꯤꯖꯤꯅꯦꯁ ꯑꯃ ꯇꯧꯔꯒ ꯅꯪ ꯅꯁꯥꯅ ꯅꯁꯥꯁꯦ ꯃꯇꯝ ꯆꯤꯜꯍꯜꯂꯛꯑꯕ ꯃꯇꯝꯗꯇ ꯅꯪ ꯅꯁꯥꯁꯦ ꯐꯔꯛꯀꯗꯕꯅꯦꯕ ꯑꯗꯨꯒꯤꯁꯦ ꯍꯥꯏꯗꯤ ꯅꯁꯥ ꯏꯁꯥꯁꯦ ꯃꯇꯝ ꯂꯩꯇ꯭ꯔꯒꯗꯤ ꯅꯪꯅ ꯋꯥꯈꯟꯗꯣ ꯈꯜꯂꯔꯣꯏꯕ ꯅꯪꯅ ꯉꯁꯥꯏ ꯋꯥꯈꯜ ꯈꯟꯒꯗꯕ ꯃꯇꯝꯗ ꯅꯪ ꯕꯤꯖꯤꯅꯦꯁ ꯇꯧꯔꯅꯤ ꯑꯗꯨꯒ ꯕꯤꯖꯤꯅꯦꯁꯇꯨ ꯂꯣꯏꯔꯛꯄ ꯃꯇꯝꯗ ꯅꯪꯗꯤ ꯋꯥꯔꯕꯅꯤꯅ ꯅꯪ ꯋꯥꯈꯟ ꯈꯟꯕ ꯁꯡꯉꯔꯣꯏ ꯄꯣꯊꯥꯔꯅꯤ ꯁꯨꯃꯥꯏꯅ ꯇꯧꯗꯅ ꯑꯩꯈꯣꯏꯒꯤ ꯃꯤꯑꯣꯏꯕꯖꯦ ꯏꯁꯥꯅ ꯏꯁꯥꯕꯨ ꯂꯥꯏꯌꯦꯡ ꯅꯤꯡꯤꯡꯖꯕ ꯌꯥꯕ ꯏꯁꯥꯅ ꯏꯁꯥꯕꯨ ꯀꯩ ꯍꯥꯏꯅꯤ ꯃꯇꯝꯁꯦ ꯌꯥꯝ ꯂꯤꯛꯅ ꯐꯪꯍꯜꯂꯕ ꯑꯗꯨ ꯑꯣꯏꯔꯒꯗꯤ ꯅꯪ ꯅꯦꯒꯦꯇꯤꯞ ꯊꯥꯎꯠ ꯈꯜꯂꯔꯣꯏ ꯐꯠꯇꯕ ꯋꯥꯈꯜ ꯈꯜꯂꯔꯣꯏ ꯅ ꯁꯥꯅ ꯅꯁꯥ ꯅꯪ ꯀꯅꯥꯅꯣ ꯅꯪꯒꯤ ꯐ꯭ꯌꯨꯆꯔꯒꯤꯗꯃꯛꯇ ꯅꯪꯒꯤ ꯇꯨꯡꯗ ꯂꯥꯛꯀꯗꯕ ꯄꯨꯟꯁꯤꯒꯤꯗꯃꯛꯇ ꯅꯪꯁꯦ ꯌꯥꯝꯅ ꯋꯥ
ꯌꯥꯝ ꯅꯨꯡꯉꯥꯏꯖꯔꯦ ꯌꯥꯝ ꯅꯨꯡꯉꯥꯏꯖꯔꯦ ꯄꯥꯎꯇꯥꯛ ꯃꯌꯥꯝ ꯄꯤꯕꯤꯕ ꯑꯩꯉꯣꯟꯗ ꯕꯤꯖꯤꯅꯦꯁ ꯇꯧꯅꯤꯡꯕꯒꯤ ꯋꯥꯈꯜ ꯑꯣꯛꯆꯔꯛꯑꯦ
ꯑꯗꯨꯅꯤ ꯚꯌꯨꯖꯅꯦꯁꯇ ꯅꯠꯇꯦ ꯚꯌꯨꯅꯦꯁ
ꯑꯗꯣ ꯑꯩ ꯊꯝꯖꯔꯒꯦ
ꯅꯠꯇꯦ ꯅꯠꯇꯦ ꯑꯩꯅ ꯍꯥꯏꯖꯦ ꯑꯝꯇꯥ ꯇꯥꯕꯤꯈꯣ ꯊꯝꯕꯕꯨꯗꯤ ꯌꯥꯔꯦ ꯑꯗꯨꯕꯨ ꯁꯦꯀꯦꯟ ꯀꯨꯟꯊ꯭ꯔꯥꯃꯨꯛꯇꯪꯗꯤ ꯑꯩꯅ ꯍꯥꯏꯁꯦ ꯇꯥꯕꯤꯒꯨ
ꯍꯛꯆꯥꯡꯅꯕꯨ ꯐꯔꯕ ꯕꯌꯨꯖꯤꯅꯦꯁ ꯆꯥꯝꯃ ꯆꯥꯝꯃ ꯇꯧꯕ ꯌꯥꯏ ꯍꯛꯆꯥꯡ ꯅꯕꯨ ꯐꯠꯇ꯭ꯔꯕ ꯕꯤꯖꯤꯅꯦꯁꯁꯦ ꯆꯥꯝꯃ ꯆꯥꯝꯃ ꯇꯧꯒꯦꯔꯥ ꯂꯤꯁꯤꯡ ꯂꯤꯁꯤꯡ ꯇꯧꯒꯦꯔꯥ ꯃꯗꯨꯒꯤ ꯀꯔꯤꯝꯇ ꯀꯥꯟꯅꯕ ꯂꯩꯔꯣꯏ ꯍꯛꯆꯥꯡꯁꯤꯅꯕꯨ ꯐꯠꯇ꯭ꯔꯕ ꯁꯦꯜ ꯇꯥꯜꯂꯨꯕ ꯄꯨꯝꯅꯃꯛ ꯂꯥꯏꯌꯦꯡꯕꯗ ꯂꯣꯏꯅ ꯆꯠꯈꯤꯅꯤ ꯑꯗꯨꯅ ꯍꯛꯆꯥꯡ ꯐꯕꯅ ꯑꯊꯣꯏꯕ ꯂꯟꯅꯤ ꯍꯛꯆꯥꯡ ꯐ ꯐꯕꯅ ꯑꯊꯣꯏꯕ ꯂꯅꯤ ꯍꯛꯆꯥꯡ ꯐꯕꯅ ꯑꯊꯣꯏꯕ ꯂꯟꯅꯤ ꯊꯝꯃꯣ